ꯍꯜꯂꯣ ꯍꯣ ꯍꯣꯏ ꯇꯥꯏꯌꯦ ꯇꯥꯏꯌꯦ
ꯀꯩꯗꯧꯔꯤꯅꯣ ꯁꯤꯁꯇꯔ
ꯍꯧꯖꯤꯛꯁꯦ ꯆꯥꯛ ꯊꯣꯡꯔꯒ ꯊꯣꯡꯕ ꯂꯣꯏꯔꯦ ꯑꯗꯨꯒ ꯍꯤꯞꯂꯒ ꯂꯩꯌꯦ ꯐꯃꯨꯡꯗ ꯅꯪꯗꯤ
ꯑꯣ ꯑꯩꯈꯣꯏꯁꯨ ꯆꯥꯛ ꯆꯥꯗꯧꯔꯦ ꯊꯣꯡꯉꯤ ꯃꯃꯥꯅ
ꯑꯣ ꯀꯩ ꯃꯊꯦꯜꯅꯣ
ꯀꯥꯡꯁꯣꯏ
ꯑꯣ ꯌꯥꯝ ꯍꯥꯎꯔꯝꯒꯅꯦ ꯁꯤ ꯑ ꯀꯩ ꯀꯩꯅꯣ ꯍꯥꯏꯕ
ꯀ꯭ꯂꯥꯁ ꯀꯌꯥꯅꯣꯕ
ꯑꯩꯗꯤ ꯒ꯭ꯔꯦꯖꯨꯑꯦꯁꯟ ꯂꯣꯏꯔꯦ ꯀꯨꯏꯔꯦ ꯌꯥꯝ ꯑꯍꯟ ꯑꯣꯏꯔꯦ
ꯍꯧꯖꯤꯛ ꯀꯩꯗꯧꯔꯤꯅꯣ
ꯍꯧꯖꯤꯛꯁꯦ ꯑꯩ ꯏꯝꯐꯥꯜꯗ ꯂꯩꯌꯦ ꯑꯗꯨꯒ ꯊꯕꯛ ꯊꯕꯛ ꯊꯤꯔꯒ ꯂꯩꯌꯦ ꯊꯕꯛꯀꯤ ꯇꯧꯈꯤꯕꯅꯤꯗ ꯇꯣꯛꯑꯒ ꯊꯕꯛ ꯑꯃꯨꯛ ꯊꯤꯔꯒ ꯂꯩꯕ ꯅꯪꯗꯦ
ꯑꯩ ꯍꯟꯗꯛ ꯒ꯭ꯔꯦꯖꯨꯑꯦꯁꯟꯒꯤ ꯑꯦꯛꯖꯥꯝ ꯄꯤꯒ꯭ꯔꯦ ꯂꯥꯁ ꯁꯦꯃꯤꯁꯇꯔꯒꯤ
ꯑꯣ ꯌꯥꯝ ꯐꯩꯅꯦ
ꯈꯪ
ꯅꯨꯡꯉꯥꯏꯗꯤ ꯅꯨꯡꯉꯥꯏꯕ꯭ꯔꯣ ꯑꯦꯛꯖꯥꯝꯅꯦ
ꯑꯦꯛꯖꯥꯝ ꯑꯗꯨꯝꯕꯨꯗꯤ ꯅꯨꯡꯉꯥꯏ ꯑꯦꯚꯔꯦꯁꯇ ꯌꯥꯝꯅ ꯃꯨꯛ ꯅꯨꯡꯉꯥꯏꯕꯁꯨ ꯑꯣꯏ ꯈꯤꯗꯦ ꯑꯥ ꯅꯨꯡꯉꯥꯏꯇꯕꯁꯨ ꯑꯣꯏꯈꯤꯗꯦ ꯑꯗꯨꯝ ꯃꯌꯥꯏꯗ ꯑꯗꯨꯝ ꯈꯔꯗꯤ ꯅꯨꯡꯉꯥꯏ
ꯃꯈꯥ ꯇꯥꯕ ꯀꯩꯗꯧꯒꯦ ꯍꯥꯏꯅ ꯈꯜꯂꯤꯕ
ꯃꯈꯥꯁꯦ ꯈꯪꯗꯦ ꯀꯩꯗ ꯇꯝꯗꯣꯏꯅꯣ ꯈꯪꯗ꯭ꯔꯔꯤ ꯑꯥ ꯃꯥꯁꯇꯔꯗ ꯇꯧꯊꯒꯦꯅ ꯈꯟꯕꯅꯦ ꯇꯧꯔꯤꯀꯥꯟꯁꯤꯗꯤ ꯄꯨꯟꯅ ꯇꯝꯍꯧꯔꯛꯈꯤꯅ
ꯍꯣꯏ ꯃꯁꯇꯔ ꯇꯧꯕꯟꯗꯤ ꯐꯩꯌꯦ ꯍꯣꯏ ꯍꯥꯏꯕꯗꯤ ꯅꯣꯏ ꯍꯌꯦꯡꯉꯩ ꯑꯗꯨꯝ ꯀꯩꯅꯣ ꯃꯁꯇꯔ ꯂꯣꯏꯔꯒ ꯑꯃꯨꯛꯀ ꯀꯩ ꯀꯩ ꯇ꯭ꯔꯦꯟꯅꯤꯡ ꯅꯠꯇ꯭ꯔꯒ ꯄꯤ ꯍꯩꯆ ꯗꯤꯒꯨꯝꯕ ꯇꯧꯅꯤꯡꯉꯗꯤꯀꯣ ꯐꯩ ꯑꯗꯨꯁꯣ
ꯒꯦꯞ ꯂꯩꯒꯤꯕꯇꯣ ꯀꯩꯒꯤꯅꯨꯟ
ꯑꯁ ꯇꯧꯁꯨ ꯇꯧꯅꯤꯡꯗꯕ ꯄꯩꯁꯥꯁꯨ ꯌꯥꯎꯗꯕꯒꯤ ꯇꯧꯍꯧꯗ꯭ꯔꯦ ꯑꯗꯨꯝ ꯊꯕꯛ ꯇꯧꯔꯒ ꯂꯩꯔꯦ ꯒ꯭ꯔꯦꯖꯨꯑꯦꯁꯟ ꯂꯣꯏꯔꯒ
ꯍꯣꯏ ꯆꯦ ꯀꯩ ꯁꯕꯖꯦꯛ ꯇꯧꯔꯩꯅꯣ
ꯑꯩꯁꯦ ꯀꯣꯃꯔꯁꯇ ꯂꯣꯏꯔꯛꯄ ꯀꯣꯃꯔꯁ ꯂꯧꯋꯦ
ꯑꯥ
ꯑꯣ ꯅꯪꯗꯦ
ꯑꯣ ꯑꯩ ꯏꯪꯂꯤꯁ ꯇꯧꯑꯦ
ꯑꯣ ꯏꯪꯂꯤꯁ
ꯀꯃꯔꯁ ꯇꯤ ꯌꯥꯝ ꯑꯥ
ꯐꯩꯅꯦ ꯏꯅꯥꯎ ꯅꯨꯄꯤꯁꯨ ꯏꯪꯂꯤꯁ ꯂꯧꯔꯒ ꯂꯩꯑ ꯍꯧꯖꯤꯛꯁꯦ ꯃꯥ ꯃꯥꯁꯇꯔ ꯇꯝꯔꯒ ꯂꯩꯌꯦ ꯗꯤ ꯑꯦꯝ ꯀꯣꯂꯦꯖꯇ
ꯑꯣ ꯗꯤ ꯑꯦꯝꯒꯤꯗ ꯑꯗꯨꯗꯤ ꯑꯩꯈꯣꯏꯗꯒꯤ ꯑꯃꯨꯛ ꯍꯟꯕ ꯑꯣꯏꯗꯣꯏꯔꯣ
ꯃꯥ ꯃꯁꯇꯔ ꯇꯧꯔꯒ ꯂꯩꯕ ꯍꯧꯖꯤꯛꯁꯦ
ꯍꯧꯖꯤꯛ ꯑ ꯀꯔꯝꯕ ꯍꯧꯖꯤꯛ ꯀꯌꯥ ꯀꯥꯔꯤꯒꯦ ꯐꯥꯔꯁ ꯏꯔ ꯁꯦꯀꯦꯟ ꯏꯔ
ꯃꯥ ꯂꯥꯁ ꯌꯤꯌꯥꯔꯗꯒꯤ ꯍꯧꯔꯦꯕ ꯑꯗꯨ ꯃꯥꯁꯦ ꯁꯦꯛ ꯀꯦꯟ ꯁꯦꯃꯤꯁꯇꯔꯒꯨꯝꯕꯗꯤ ꯑꯣꯏꯔꯝꯒꯅꯤ ꯍꯣꯏ ꯑꯁ ꯑꯩꯕꯨ ꯈꯪꯁꯨ ꯈꯪ ꯑꯩ ꯈꯪꯕꯤꯗꯦꯅꯦ ꯀꯥꯎꯕꯨ ꯀꯥꯎꯋꯦ
ꯑꯗꯨꯗꯤ ꯑꯩꯈꯣꯏꯒꯤ ꯃꯊꯛꯀꯤ ꯕꯦꯠꯁ ꯑꯣꯏꯗ ꯑꯣꯏꯔꯝ ꯃꯤꯑꯩꯈꯣꯏꯗꯒꯤ ꯑꯃꯨꯛ ꯍꯟꯕ ꯑꯩꯈꯣꯏ ꯍꯟꯇꯛꯇ ꯂꯣꯏꯕꯅꯤꯅ ꯁꯤꯛꯁ ꯁꯦꯝ
ꯑꯣ ꯅꯪꯁꯨ ꯗꯤ ꯑꯦꯝꯗꯒꯤꯔꯣ
ꯑꯩꯗꯤ ꯖꯤꯄꯤꯗ ꯇꯝꯃꯦ ꯑꯗꯣ
ꯑꯣ
ꯑꯗꯨꯝ ꯌꯨꯅꯤꯚꯔꯁꯤꯇꯤꯗꯤ ꯄꯨꯜꯂꯦ ꯗꯤꯌꯦꯝ ꯌꯨꯅꯥ ꯂꯧꯕꯅꯤꯅ ꯀꯩꯗ ꯇꯝꯃꯛꯀꯦꯁꯦ ꯏꯅꯥꯎꯄꯤꯗꯨꯗꯤ
ꯃꯥꯁꯦ ꯑꯣꯔꯦꯟꯇꯦꯜꯗ ꯇꯝꯕꯅꯦ ꯅꯠꯇꯦ ꯀꯣꯂꯦꯖꯇꯤ ꯑꯣꯔꯦꯟꯇꯜꯗ ꯀꯥꯏꯌꯦꯕ ꯑꯗꯨ ꯂꯣꯏꯔꯒ ꯗꯤ ꯑꯦꯝꯗꯒ ꯑꯃꯨꯛꯀ ꯃꯥꯁꯇꯔ ꯇꯧꯕꯀꯣ
ꯑꯣ ꯑꯗꯨꯝ ꯑꯦꯟꯇ꯭ꯔꯥꯟꯁ ꯄꯤꯔꯒ ꯇꯧꯕ
ꯑꯥ ꯍꯣꯏ ꯑꯦꯟꯇ꯭ꯔꯥꯟꯁ ꯄꯤꯔꯒ ꯇꯧꯕꯅꯦ ꯎꯝ ꯅꯪꯁꯨ ꯇꯧꯒꯦ ꯍꯥꯏꯕ꯭ꯔꯣ ꯃꯁꯇ꯭ꯔ
ꯑꯩ ꯗꯤ ꯑꯦꯝ ꯌꯨꯒꯤꯁꯦ ꯌꯦꯡꯒꯦ ꯇꯧꯕꯅꯦ ꯑꯗꯨꯒ ꯈꯪꯗꯦ ꯑꯦꯝ ꯑꯦꯝ ꯌꯨꯒ ꯗꯤ ꯑꯦꯝ ꯌꯨꯒꯗ ꯌꯦꯡꯒꯦ ꯇꯧꯕꯅꯦ ꯑꯦꯝ ꯌꯨꯒꯤꯗꯣ ꯅꯠꯇꯦ ꯑꯥ ꯗꯤ ꯑꯦꯝ ꯌꯨꯒꯤꯗꯣ ꯑꯦꯟꯇ꯭ꯔꯥꯟꯁ ꯇꯧꯋꯦ ꯍꯥꯏꯕ
ꯅꯍꯥꯟ ꯇꯧꯈꯤꯕꯅꯤ ꯍꯣꯏ ꯎꯝ ꯈꯪꯗꯦ ꯍꯟꯗꯛꯇꯤꯀꯣ ꯑꯩ ꯈꯪꯗꯦ ꯑꯗꯣ
ꯎꯝ
ꯅꯪꯅ ꯇꯧꯒꯦ ꯍꯥꯏꯔꯗꯤ ꯍꯪꯕꯤꯌꯨ ꯍꯥꯏꯔꯗꯤ ꯍꯪꯕꯤꯕ ꯌꯥꯏꯕ ꯏꯅꯥꯎꯅꯨꯄꯤꯗꯨꯁꯨ
ꯎꯝ ꯍꯪꯕꯤꯌꯨ ꯆꯦ
ꯅꯪ ꯑꯗꯣ ꯅꯣꯏꯒꯤꯁꯦ ꯒ꯭ꯔꯦ ꯑꯥ ꯒ꯭ꯔꯦꯖꯨꯋꯦꯁꯟꯒꯤ ꯃꯥꯛ ꯁꯤꯒꯨꯝꯕ ꯀꯩꯀꯥꯗꯤ ꯂꯣꯏꯔꯦ ꯂꯣꯏꯅ ꯄꯤꯊꯣꯛꯈ꯭ꯔꯕ꯭ꯔꯥ ꯔꯤꯖꯜ ꯊꯣꯛꯇ꯭ꯔꯤꯀꯣ
ꯎꯝ ꯔꯤꯖꯜ ꯍꯟꯗꯛꯀꯤꯗꯤ ꯊꯣꯛꯇ꯭ꯔꯤ ꯁꯤꯛꯁꯀꯤ
ꯑꯣ
ꯈꯔ ꯀꯔꯝ ꯀꯥꯟꯗ ꯊꯣꯛꯂꯛꯇꯣꯏꯅꯣ ꯈꯪꯗꯦ ꯑꯗꯨꯝ ꯏꯀꯨꯏꯗꯤ ꯀꯨꯏꯔꯔꯣꯏꯗ ꯊꯣꯛꯂꯛꯀꯗꯧꯕ
ꯑꯗꯣ ꯅꯪ ꯃꯁꯇ꯭ꯔꯗꯣ ꯇꯝꯒꯦ ꯍꯥꯏꯔꯗꯤ ꯏꯅꯥꯎ ꯅꯨꯄꯤꯗꯨꯁꯨ ꯍꯪꯕ ꯌꯥꯏꯕ ꯑꯩ
ꯎꯝ ꯍꯪꯕꯤꯔꯛꯑꯣ ꯆꯦ ꯂꯥꯏꯔꯤꯛ ꯇꯥꯛꯄ ꯈꯣꯠꯄ ꯀꯃꯥꯏ ꯇꯧꯋꯤ ꯑꯗꯨꯒ ꯑꯦꯟꯇ꯭ꯔꯥꯟꯁꯇꯨꯅ ꯀꯃꯥꯏꯅ ꯇꯧꯔꯒ ꯆꯉꯛ ꯄꯅꯣ ꯑꯗꯨꯒ ꯀꯣꯏꯁꯟꯗꯣ ꯀꯔꯝ ꯀꯔꯝꯕꯒꯤ ꯑꯗꯨꯃꯥꯏꯅ ꯍꯪꯉꯛꯄ ꯈꯣꯠꯄꯗꯣ
ꯑꯥ
ꯑꯗꯨ ꯑꯗꯨ ꯑꯦꯟꯇ꯭ꯔꯥꯟꯁꯀꯤ ꯃꯔꯝꯗ ꯈꯔ ꯍꯪꯕꯤꯔꯛꯑꯣ ꯆꯦ
ꯑꯩ ꯅꯪꯉꯣꯟꯗꯁꯨ ꯅꯝꯕꯔ ꯄꯤꯕ ꯌꯥꯏꯗ ꯑꯥ ꯍꯣꯏ ꯏꯅꯥꯎꯅꯨꯄꯤꯅꯦ ꯄꯣꯛꯃꯤꯟꯅꯕꯅꯦ ꯍꯣꯏ ꯅꯝꯕꯔ ꯄꯤꯕ ꯌꯥꯏ ꯅꯪꯉꯣꯟꯗꯁꯨ ꯅꯪꯅ ꯍꯥꯏ ꯗꯤ ꯅꯪꯅ ꯍꯪꯅꯤꯡꯕ ꯈꯨꯗꯤꯡ ꯃꯣꯏꯗ ꯃꯥ ꯃꯉꯣꯟꯗ ꯍꯪꯔꯗꯤ ꯈꯪꯉꯤꯅ ꯑꯩꯗꯤ ꯈꯪꯗꯦ ꯈꯪꯗꯦꯕ ꯍꯥꯏꯕꯗꯤ ꯂꯣꯏꯅꯗꯤ ꯈꯪꯗꯕꯅꯤꯅ ꯑꯩꯖꯨ ꯑꯗꯣ ꯃꯉꯣꯟꯗ ꯗꯥꯏꯔꯦꯛ ꯍꯪꯕꯅꯗꯤ ꯐꯔꯦꯕ ꯃꯥꯁꯦ ꯏꯪꯂꯤꯁ ꯂꯧꯕꯅꯦ ꯑꯗꯨꯒꯤ ꯅꯣꯕꯜꯁꯇꯣ ꯈꯨꯠ ꯌꯥꯝꯁꯤꯗ ꯄꯥ ꯄꯥꯔꯒ ꯍꯟꯗꯛꯁꯦ ꯑꯦꯛꯖꯥꯝ ꯅꯛꯇꯤ ꯅꯛꯑꯦ ꯍꯥꯏꯕꯅꯦꯕ ꯑꯗꯣ
ꯂꯥꯏꯔꯤꯛ ꯄꯥꯔꯒ ꯂꯩꯕꯀꯣ ꯃꯥꯒꯤ ꯏꯪꯂꯤꯁ ꯂꯧꯕꯁꯤꯡꯁꯦ ꯅꯣꯕꯥꯜꯁ ꯑꯗꯨꯝ ꯐꯖꯅꯕ ꯄꯥꯕ ꯃꯥꯜꯂꯦ
ꯃꯣꯏꯗꯤ ꯂꯥꯏꯔꯤꯛ ꯌꯥꯝ ꯄꯥꯏ ꯑꯩ ꯍꯧꯖꯤꯛ ꯍꯧꯖꯤꯛ ꯏꯪꯂꯤꯁꯇ ꯇꯧꯔꯤꯅꯦꯕ ꯀꯩꯅꯣꯒꯤꯖꯦ ꯒ꯭ꯔꯦꯖꯨꯑꯦꯁꯟꯒꯤꯁꯦ
ꯑꯣ ꯏꯅꯥꯎꯅꯨꯄꯤꯗꯣ ꯏꯪꯂꯤꯁꯇ ꯂꯧꯕꯅꯦꯕ ꯃꯥꯁꯦ
ꯑꯥ
ꯒ꯭ꯔꯦꯖꯨꯑꯦꯁꯟꯗ ꯏꯪꯂꯤꯁꯨ ꯑꯣꯏꯔꯝꯅꯤ ꯑꯗꯨꯒ ꯍꯧꯖꯤꯛꯁꯨ ꯏꯪꯂꯤꯁ ꯂꯧꯔꯒ ꯂꯩꯕꯀꯣ ꯑꯗꯨꯗꯤ ꯅꯣꯏ ꯂꯥꯏꯟꯁꯦ ꯌꯥꯝ ꯃꯥꯟꯅꯔꯦ ꯍꯥꯏꯕ ꯇꯥꯔꯦꯅꯦ ꯑꯗꯨꯗꯤ
ꯍꯣꯏ ꯑꯗꯣ ꯑꯩꯗꯤ ꯂꯥꯏꯔꯤꯛ ꯄꯥꯗꯦꯗ
ꯗꯨꯗꯤ
ꯆꯦ ꯍꯣꯏ ꯀꯥꯏꯗꯩꯅꯣ
ꯑꯥ ꯑꯈꯣꯏꯗꯤ ꯅꯣꯅꯦꯗꯒꯤꯅꯦ
ꯑꯣ
ꯎꯝ ꯅꯪꯗꯤ ꯅꯛꯄ꯭ꯔꯥ ꯑꯁꯤꯗꯒꯤ
ꯑꯍꯟ ꯅꯠꯇꯦ ꯊꯧꯕꯥꯜ
ꯑꯣ ꯑꯗꯨꯗꯤ ꯁꯤꯗ ꯂꯥꯛꯔꯒ ꯅꯪꯁꯨ ꯔꯦꯟ ꯂꯩ
ꯑꯥ ꯑꯩ ꯀꯩꯅꯣꯒꯤ ꯀꯣꯂꯦꯖ ꯀꯥꯔꯤꯀꯥꯟꯒꯤꯗꯣ ꯑꯗꯨ ꯇꯥ ꯑꯗꯨꯝ ꯑꯈꯣꯏꯒꯤ ꯀꯩꯅꯣꯒꯤ ꯍꯣꯁꯇꯦꯜꯗ ꯑꯗꯨꯝ ꯂꯩꯔꯛꯑꯦꯕ ꯀꯣꯂꯦꯖꯀꯤ
ꯑꯣ
ꯍꯣꯏ ꯑꯗꯨꯗꯤ ꯐꯪꯒꯅꯤꯗ ꯑꯣ ꯁꯦꯜꯒꯨꯝꯕ ꯂꯩꯔꯗꯤ ꯂꯥꯏꯟꯗꯣ ꯑꯃꯨꯛ ꯂꯧꯔꯒꯥꯀꯣ
ꯗꯨ ꯍꯣꯏ ꯈꯪꯗ‌ꯦꯗ
ꯎꯝ
ꯑꯦꯟꯇ꯭ꯔꯥꯟꯁ ꯀꯤ ꯑꯃꯨꯛ ꯃꯊꯥ ꯁꯥꯏ ꯇꯝꯅꯕ ꯍꯣꯠꯅꯔꯛꯄꯗ
ꯂꯥꯏꯅꯤꯗ ꯑꯗꯨꯝ ꯅꯣꯏꯅ ꯀꯩ ꯍꯥꯏꯗꫭꯔꯥ ꯅꯣꯏ ꯁꯕꯖꯦꯛꯀꯤ ꯃꯇꯥꯡꯗ ꯍꯪꯔꯛꯀꯥꯗꯕ ꯃꯥꯜꯂꯦꯗ
ꯎꯝ ꯈꯪꯗ‌ꯦ ꯍꯥꯟꯅ ꯍꯥꯟꯅꯗꯤ ꯀꯩꯅꯣꯒ ꯖꯦꯅꯦꯔꯦꯜ ꯅꯣꯂꯦꯖꯀꯤ ꯀꯣꯏꯁꯟꯒꯁꯨ ꯌꯥꯝ ꯍꯪꯉꯦ ꯍꯥꯏ ꯍꯟꯇꯛ ꯍꯪꯕ꯭ꯔꯥ ꯍꯪꯗꯕ꯭ꯔꯥ ꯑꯗꯨꯒꯨꯝꯕꯗꯨꯁꯨ ꯍꯪꯅꯤꯡꯉꯦꯕ ꯅꯠꯇ꯭ꯔꯥꯒꯅ ꯑꯈꯣꯏꯒꯤ ꯁꯕꯖꯦꯛ ꯀꯤ ꯑꯗꯨꯝ ꯔꯤꯂꯦꯇꯦꯠ ꯑꯣꯏꯕ ꯍꯪꯕ꯭ꯔꯥ
ꯑꯗꯨꯅꯦ ꯏꯅꯥꯎ ꯏꯅꯥꯎ ꯅꯨꯄꯤ ꯅꯝꯕꯔꯗꯣ ꯄꯤꯒꯦ ꯑꯗꯨꯒ ꯅꯕꯥꯅꯤꯁꯦ ꯋꯥꯔꯤ ꯁꯥꯔꯣ ꯑꯗꯨꯒ ꯅꯪꯅ ꯍꯪꯅꯤꯡꯕ ꯑꯁꯤ ꯃꯇꯥꯡꯁꯦ ꯃꯥꯁꯇꯔꯒꯤ ꯀꯥꯅꯤꯡꯉꯥꯏꯒꯤ ꯃꯇꯥꯡꯁꯦ ꯍꯪꯒꯦ ꯍꯥꯏꯔꯗꯤ ꯑꯗꯨ ꯅꯪ ꯑꯦꯝ ꯌꯨꯗꯤ ꯀꯥꯅꯤꯡꯗ꯭ꯔꯣꯗꯣ ꯍꯥꯏꯕꯗꯤ ꯗꯤ ꯑꯦꯝ ꯌꯨꯅ ꯁꯤ ꯇꯧꯕ꯭ꯔꯥ ꯍꯥꯏꯕꯗꯤ ꯁꯤꯗ ꯀꯥꯅꯤ
ꯑꯩꯗꯣ ꯈꯪ ꯈꯪꯗ꯭ꯔꯦ ꯑꯥ ꯈꯪꯗꯦ ꯑꯦꯝ ꯑꯦꯝ ꯌꯨꯒꯤꯗ ꯑꯍꯥꯟꯕ ꯄ꯭ꯔꯥꯏꯌꯣꯔꯤꯇꯤꯗꯤ ꯑꯦꯝ ꯌꯨꯒꯤꯗ ꯂꯩꯑꯕ ꯑꯗꯨꯒ ꯑꯩꯗꯣ ꯍꯥꯏꯗꯤ ꯗ‌ꯦꯝ ꯏꯌꯨ ꯂꯣꯝꯗꯩꯖꯨ ꯊꯣꯛꯂꯛꯄꯅꯤꯅ ꯑꯃꯨꯛ ꯑꯦꯝ ꯌꯨꯒꯤ ꯑꯦꯟꯚꯥꯏꯔꯣꯟꯃꯦꯟꯇꯣ ꯑꯃꯨꯛ ꯌꯦꯡꯅꯤꯡꯉꯦꯕ ꯑꯗꯨꯗꯨꯒꯤ ꯇꯉꯥꯏ ꯐꯗ꯭ꯔꯥꯒꯕꯨꯗꯤ ꯑꯗꯨꯝ ꯍꯥꯏꯗꯤ ꯑꯥ ꯑꯦꯝ ꯌꯨꯗ ꯀꯩꯅꯣ ꯇꯧꯔꯛꯇ꯭ꯔꯥꯒꯗꯤ ꯗꯦꯝ ꯌꯨꯖꯦ ꯑꯃꯨꯛ ꯊꯝꯕꯅꯦꯕ
ꯎꯝ ꯑꯦꯝ ꯌꯨꯒꯤꯁꯨ ꯍꯥꯏꯕꯗꯤ ꯂꯨꯕ ꯃꯥꯜꯂꯦꯕ ꯆꯪꯕꯗꯣ
ꯍꯣꯏ ꯀ꯭ꯋꯦꯠꯀꯥ ꯍꯨꯖꯤꯛꯇꯤ ꯀ꯭ꯋꯦꯠꯀꯥ ꯇꯧꯅꯔꯝꯃꯤꯅꯀꯣ ꯃꯥꯔꯛꯇꯣ ꯋꯥꯡ ꯇ꯭ꯔꯥꯗꯤ ꯑꯃꯨꯛ ꯌꯥꯗꯦꯕ
ꯎꯝ ꯑꯗꯨꯒꯤ ꯍꯣꯏ ꯑꯅꯤꯃꯛ ꯇ꯭ꯔꯥꯏ ꯇꯧꯁꯤꯜꯂꯣ ꯑꯗꯨꯒ ꯅꯪꯅ ꯇꯧꯅꯤꯡꯕ ꯃꯐꯝꯗ ꯐꯪ ꯑꯦꯝ ꯌꯨꯗ ꯐꯪꯔꯗꯤ ꯍꯣꯏ ꯐꯩꯌꯦ ꯑꯗꯨ ꯑꯣꯏꯔꯁꯨ ꯇꯝꯕ ꯉꯝꯗꯦꯅ
ꯍꯣꯏ ꯏꯁꯦ ꯆꯥꯛ ꯆꯥꯗꯣꯔꯕꯣ ꯏꯆꯦꯍꯣꯏ
ꯑꯩ ꯉꯁꯤꯁꯦ ꯉꯁꯥꯏꯗꯨꯕꯨ ꯑꯆꯥꯄꯣꯠ ꯆꯥꯔꯤꯕꯒꯤ ꯆꯥꯅꯤꯡꯗ꯭ꯔꯦ ꯈꯪꯗꯔꯤꯅꯦ ꯆꯁꯤꯔꯥ ꯆꯥꯔꯣꯏꯁꯦꯔꯥ ꯂꯩꯔꯤꯁꯤ ꯀꯩ ꯍꯧꯖꯤꯛ ꯆꯥꯅꯤꯉꯥꯏ ꯇꯧꯔꯒ ꯂꯩꯕ꯭ꯔꯣ ꯀꯃꯥꯏ ꯇꯧꯒ‌ꯦ
ꯆꯥꯔꯗꯧꯅꯤ ꯉꯥꯏꯇꯪ ꯂꯩꯔꯁꯨꯗꯤ ꯆꯦꯆꯦ ꯍꯣꯏꯁꯦ ꯔꯦꯟꯇ ꯑꯗꯨꯝ ꯀꯩꯅꯣꯒ ꯆꯦꯆꯦꯒꯤ ꯏꯅꯥꯎꯄꯤꯗꯨ ꯒ ꯑꯥ ꯅꯣꯏ ꯑꯅꯤ ꯑꯗꯨꯝ ꯂꯩꯔꫭ
ꯎꯝ ꯂꯩꯕꯅꯤ ꯍꯣꯏ ꯏꯅꯥꯎꯅꯨꯄꯤꯅꯦ ꯏꯅꯥꯎꯅꯨꯄꯥꯅꯦ ꯑꯩꯈꯣꯏ ꯑꯍꯨꯝ
ꯑꯣ ꯑꯣ ꯐꯦꯃꯤꯂꯤ ꯔꯦꯟꯇ
ꯐꯦꯃꯤꯂꯤ ꯔꯦꯟ ꯅꯠꯇꯦꯗ ꯁꯨꯝ ꯔꯦꯟꯗ ꯂꯩꯕꯅꯤ
ꯑꯣ ꯑꯣ
ꯅꯣꯏꯗꯤ ꯅꯆꯤꯟ ꯅꯅꯥꯎ ꯀꯌꯥ ꯁꯨꯒꯦ
ꯑꯍꯨꯝ ꯆꯦ ꯍ‌ꯣꯏꯒꯤꯁꯨ ꯑꯍꯨꯝꯂꯥ
ꯑꯩꯈꯣꯏꯗꯤ ꯌꯥꯝꯕꯅꯦ ꯈꯔ ꯑꯩꯈꯣꯏ ꯑꯩꯈꯣꯏ ꯏꯆꯦꯈꯣꯏ ꯌꯥꯝꯃꯦ ꯇꯔꯨꯛ ꯇꯔꯦꯠꯅꯦ ꯈꯣꯏꯁꯦ ꯑꯗꯨ ꯏꯆꯦꯈꯣꯏ ꯌꯨꯝ ꯄꯥꯟꯕꯁꯨ ꯌꯥꯎꯔꯦ ꯄꯥꯟꯗꯕꯁꯨ ꯌꯥꯎꯋꯦ ꯑꯩꯈꯣꯏ ꯑꯩꯒꯤ ꯃꯈꯥꯗꯁꯨ ꯌꯥꯎꯋꯦ ꯅꯪꯅ ꯈ꯭ꯋꯥꯏꯗꯒꯤ ꯑꯩꯗꯤ ꯃꯔꯤ ꯁꯨꯕꯅꯦ
ꯑꯣ
ꯅꯪꯗꯤ
ꯑꯩꯗꯤ ꯑꯍꯟ
ꯑꯍꯥꯟ ꯈ꯭ꯋꯥꯏꯗꯒꯤ ꯑꯣ ꯑꯗꯨꯒꯤ ꯅꯪꯉꯣꯟꯗ ꯊꯥꯖꯕ ꯂꯩꯔꯝꯒꯅꯤ ꯅꯣꯏ ꯄꯦꯔꯦꯟ
ꯑꯍꯟ ꯑꯣꯏꯕꯅꯤꯅ ꯑꯍꯟ ꯑꯣꯏꯕꯁꯦ ꯋꯥꯈꯜꯗꯤ ꯋꯥꯔꯝꯒꯅꯤ
ꯑꯗꯨ ꯑꯁ ꯈꯪꯗꯦꯗ ꯑꯩꯗꯤ ꯀꯩꯝꯇꯁꯨ ꯍꯩꯇꯦ ꯂꯥꯏꯔꯤꯛꯁꯨ ꯍꯩꯇꯦ ꯊꯕꯛꯁꯨ ꯑꯝꯇ ꯍꯩꯇ‌ꯦ
ꯑꯗ‌ꯣ ꯐꯖꯅ ꯇꯧꯔꯗꯤ ꯂꯣꯏꯟ ꯍꯩꯔꯛꯀꯅꯤꯗ
ꯍꯣꯏ ꯈꯪꯗꯦꯗ ꯀꯔꯤꯕꯨ ꯄꯨꯊꯣꯛꯑꯒꯚꯥ ꯑꯩ ꯄꯨꯟꯁꯤꯁꯦ
ꯑꯗꯣ ꯍꯟꯗꯛꯁꯦ ꯌꯨꯝꯗ ꯂꯥꯛꯑꯒ ꯂꯩꯕ꯭ꯔ‌ꯣ ꯅꯠꯇ꯭ꯔꯒ ꯀꯃꯥꯏꯟ
ꯑꯥ ꯍꯟꯇꯛ ꯑꯦꯛꯖꯥꯝ ꯂꯣꯏꯕꯗꯩ ꯊꯣꯛꯂꯑꯦ ꯑꯗꯨꯒ ꯌꯨꯝꯗꯃꯨꯛ ꯂꯩꯔꯦ ꯍꯧꯖꯤꯛ
ꯑꯣ ꯔꯤꯖꯜ ꯉꯥꯏꯔꯒ ꯂꯩꯕ
ꯎꯝ ꯑꯗꯨꯃꯥꯏ ꯍꯥꯏꯇꯥꯏ
ꯎꯝ ꯐꯩꯅꯦ ꯑꯗꯨꯁꯨ ꯑꯁ‌ꯦ ꯃꯣꯏꯁꯦ ꯗꯤ ꯑꯦꯝ ꯌꯨ ꯃꯣꯏꯁꯦ ꯊꯦꯡꯕ꯭ꯔꯅꯦ ꯁꯨ ꯑ ꯍꯥꯏꯕꯗꯤ ꯃꯥꯁꯇꯔ ꯀꯩꯩꯒꯩ ꯑꯦꯃꯤꯁꯟ ꯇꯧꯕ ꯈꯣꯠꯄꯁꯦ ꯑꯩꯗꯤ ꯈꯪꯗꯦꯀꯣ ꯑꯗꯨꯒꯤꯅꯦ ꯊꯦꯡꯕꯁꯨ ꯃꯥꯜꯂꯦ ꯑꯦꯗꯃꯤꯁꯟꯒꯨꯝꯕ ꯑꯦꯟꯇ꯭ꯔꯥꯟꯁꯀꯨꯝꯕ ꯇꯧꯕꯗꯣ ꯎꯝ ꯎꯝ
ꯑꯗꯨ ꯑꯩꯁꯨ ꯈꯪꯗꯦ ꯊꯦꯡꯕ꯭ꯔꯥ ꯍꯧꯖꯤꯛ ꯐꯥꯎꯒꯤ ꯑꯣꯏꯅꯗꯤ ꯐꯣꯔ꯭ꯝꯒ ꯊꯥꯕꯗꯣ ꯑꯗꯨꯒꯤꯗꯣ ꯂꯩꯇ꯭ꯔꯤꯕꯥ ꯑꯇꯣꯞꯄꯥ ꯑꯇꯣꯞꯄ ꯌꯨꯅꯤꯒꯤꯗꯤ ꯈꯔ ꯊꯥꯔꯛꯑꯦ ꯑꯗꯨꯒ ꯗꯤ ꯑꯦꯝ ꯌꯨꯒꯤꯁꯦ ꯇꯞꯄ꯭ꯔꯥ ꯈꯪꯗꯦ ꯍꯧꯖꯤꯛ ꯒꯦꯝ ꯌꯨꯒꯤ ꯑꯝꯇ ꯄꯥꯎ ꯇꯥꯗꯦꯁꯦ
ꯑꯣ ꯑꯩ ꯑꯗꯣ ꯑꯩ ꯏꯅꯥꯎꯅꯨꯄꯤꯒꯤ ꯅꯝꯕꯔ ꯊꯥꯔꯛꯀꯦꯕꯀꯣ
ꯑꯥ
ꯑꯗꯣ ꯏꯅꯥꯎ ꯅꯨꯄꯤꯒꯤ ꯅꯝꯕꯔ ꯊꯥꯔꯛꯑꯒꯦ ꯑꯗꯨꯒ ꯅꯪꯅ ꯍꯥꯏꯅꯤꯡꯕ ꯍꯪꯅꯤꯡꯕ ꯈꯣꯠꯅꯤꯡꯕ ꯑꯗꯨ ꯂꯣꯏꯅ ꯍꯪꯉꯨꯕ ꯃꯉꯣꯟꯗ
ꯍꯣꯏ ꯌꯥꯏ ꯏꯆꯦ ꯃꯥꯗꯤ ꯑꯗꯨꯝ ꯂꯥꯏꯔꯤꯛ ꯄꯥꯕ꯭ꯔꯣ
ꯂꯥꯏꯔꯤꯛ ꯄꯥꯔꯝꯕ ꯑ ꯍꯧꯖꯤꯛꯇꯤ ꯈꯪꯗꯦꯀꯣ ꯑꯗꯨꯝ ꯍꯣꯏ ꯄꯥꯗꯤ ꯄꯥꯕꯅꯦ ꯍꯣꯏ ꯎꯝ
ꯍꯣꯏ ꯍꯪꯒꯦ ꯃꯥꯅ ꯂꯥꯏꯔꯤꯛ ꯄꯥꯗꯕ ꯀꯥꯟꯗ ꯍꯪꯒꯦ ꯐꯖꯅ
ꯍꯧꯖꯤꯛꯁꯨ ꯑꯗꯨꯝ ꯍꯪꯕ ꯌꯥꯕꯅꯤꯗ ꯑꯗꯨꯝ ꯀꯩꯁꯨ ꯀꯥꯏꯗꯦ ꯑꯗꯨ ꯑꯣꯏꯔꯁꯨ ꯍꯥꯏꯕꯗꯤ ꯅꯪꯅ ꯈꯪꯅꯤꯡꯉꯥꯗꯤ
ꯍꯣꯏ
ꯅꯣꯏ ꯊꯝꯃꯒꯦꯀꯣ
ꯍꯣꯏ ꯍꯌꯦꯡꯒꯩꯖꯨ ꯇꯧꯔꯛꯀꯦ
ꯍꯣꯏ ꯍꯣꯏ ꯎꯝ
ꯍꯣꯏ ꯍꯣꯏ ꯏꯆꯦ